ꯍꯥꯠꯂꯣ
ꯍꯂꯣ
ꯑꯩꯒꯤ ꯈꯣꯟꯖꯦꯜ ꯑꯁꯤ ꯂꯨꯝ ꯂꯨꯝ ꯂꯥꯎꯅ ꯍꯋꯥꯏ ꯃꯥꯟꯕ꯭ꯔꯥ ꯀꯃꯥꯏꯅ ꯇꯧꯏꯤ
ꯇꯁꯦꯡꯅ ꯑꯟꯏꯟꯇꯦꯜꯂꯤꯖꯦꯕꯜ ꯕꯣꯔꯥꯔꯤ ꯃꯥ
ꯐꯠꯖꯩ ꯐꯠꯖꯩ ꯑꯃꯨꯛꯁꯨ ꯍꯥꯏꯒꯦ ꯐꯠꯖꯩ ꯁꯨꯝ ꯇꯧꯕꯅꯦ ꯀꯩꯀꯩ ꯃꯊꯦꯜ ꯂꯧꯕꯤꯔꯒꯦ
ꯑꯣ ꯉꯁꯤꯁꯦ ꯈꯅꯥꯎꯁꯦ ꯃꯥꯗ ꯏꯁꯤꯡꯁꯤ ꯀꯛꯄꯗ ꯉꯁꯤꯁꯤ ꯀ ꯆꯥꯩ ꯀꯩꯅꯣ ꯇꯕꯣ ꯂꯥꯛꯑꯣ ꯍꯥꯏꯕ ꯇꯥꯔꯦ ꯑꯗꯨꯒ‌ ꯑꯗꯩꯗꯤ ꯇꯦꯡꯕꯥ ꯊꯣꯡꯕꯦꯡ ꯄꯦꯡ ꯑ ꯑꯈꯣꯏꯒꯤꯗꯤ ꯅꯠꯆꯗꯦ ꯑꯟꯏꯟꯇꯦꯜꯂꯤꯖꯦꯕꯜ
ꯏꯟꯖꯥꯡ ꯏꯟꯖꯥꯡ ꯄꯨꯟꯕꯤꯔꯛꯑꯒ ꯍꯧꯖꯤꯛ ꯇꯤꯟ ꯌꯣꯛꯀꯤ ꯇꯧꯋꯤ
ꯄꯦꯡꯕꯥꯏ ꯌꯥꯝ ꯍꯥꯎꯋꯦ ꯑꯗꯨꯒꯤ ꯅꯠꯇꯦ
ꯆꯧꯀ꯭ꯔꯤꯐꯥꯎꯒ ꯇꯤꯟ ꯌꯣꯛꯒ ꯃꯥꯜꯍ ꯂꯦꯡꯉꯦ ꯑꯗ ꯐꯔꯦ ꯋꯥꯔꯤ ꯋꯥꯋꯇꯥꯏ ꯉꯥꯏꯍꯥꯛ ꯇꯧꯁꯤꯩ ꯀꯩꯅꯣꯒꯤ ꯃꯇꯥꯡ ꯇꯧꯁꯤ ꯑ ꯊꯔꯣꯏ ꯊꯣꯡꯕꯩ ꯃꯇꯥꯡꯗ ꯇꯧꯁꯦ ꯉꯁꯤꯗꯤ
ꯐꯖꯩ ꯃꯊꯪ ꯆꯥꯕ ꯊꯔꯣꯏ ꯊꯣꯡꯕ ꯌꯥꯍꯟꯁꯤꯔꯣ
ꯎꯝ
ꯈꯔꯣꯏꯗꯨ ꯆꯨꯞꯊꯠꯂꯗꯤ ꯃꯣꯔꯣꯛꯀ ꯁꯥꯔꯤ ꯁꯥꯔꯤ ꯇꯧꯔꯒ ꯃꯨꯕꯥꯥꯡ ꯇꯧꯊꯔꯗꯤ ꯕꯌꯨꯗꯤ ꯌꯥꯝꯅꯤꯗ
ꯀꯩꯗꯧꯔꯒꯦꯅꯦ
ꯆꯤꯟꯒ ꯁꯥ ꯁꯥꯔꯤ ꯁꯥꯔꯤ ꯇꯧꯔꯒ ꯐꯨꯠ ꯐꯨꯠ ꯆꯨꯞꯄꯗꯤ ꯌꯥꯗꯒ ꯇꯣꯛ ꯁꯒꯥꯏꯅꯤ
ꯎꯝ ꯊꯔꯣꯏ ꯆꯨꯞꯄꯩ ꯃꯇꯥꯡꯗ ꯋꯥꯔꯤ ꯋꯥꯇꯥꯏ ꯇꯧꯔꯛꯄ ꯍꯥꯏꯕꯁꯤ ꯈꯜꯂꯣꯗꯅ
ꯀꯌꯥꯗ ꯑꯗꯨ ꯍꯥꯏꯗꯤ ꯑꯗꯨꯗ ꯑꯩꯅ ꯈꯔ ꯋꯥ ꯈꯔ ꯍꯥꯏꯅꯤꯡꯗꯨ ꯈꯔ ꯂꯥꯛꯑꯦ ꯑꯗꯨꯛꯇꯉ ꯍꯥꯏꯁꯨ ꯍꯥꯏꯔꯛꯀꯅꯤ ꯀꯔꯤꯒꯅꯕ ꯇꯧꯕ ꯇꯥꯔꯅꯤ ꯑꯗꯨ ꯍꯥꯏꯔꯛꯄ ꯃꯇꯝꯗ ꯁꯣꯏꯗꯅ ꯉꯥꯡꯝꯗꯅ ꯃꯃꯥꯡꯒꯤ ꯃꯃꯥꯡꯒꯤ ꯑꯩꯒꯤ ꯆꯥꯟꯅꯔꯝꯕꯤ ꯍꯥꯏꯇꯥꯔꯦ ꯃꯗꯨꯅꯗꯤ ꯈꯕ ꯇꯥꯔꯒꯗꯤ ꯃꯥ ꯁꯣꯏꯗꯅꯃꯛꯀꯤ ꯏꯀꯥꯏꯕ ꯑꯃꯗꯤ ꯃꯊꯟꯗ ꯎꯝ ꯑꯩ ꯅꯤꯡꯖꯤꯡꯉꯛꯄꯖꯨ ꯌꯥꯏꯗ ꯇꯥꯔꯦꯀꯣ ꯈꯪꯗꯦ ꯑ ꯃꯈꯥ ꯇꯥꯔꯔꯣꯏꯒꯦꯔꯥ ꯑ ꯑꯣ
ꯍ ꯂꯩꯇꯣꯟ ꯂꯩꯇꯣꯟ ꯇꯧꯕꯤꯌꯨ ꯑꯩꯈꯣꯏꯅ ꯁꯥꯟꯅꯔꯤꯕꯁꯤ ꯔꯦꯀꯣꯔꯠꯀꯤꯅꯤ ꯑꯗꯨ ꯑꯗꯨ ꯌꯥꯔꯒꯗꯤ ꯑꯥ ꯐꯔꯦ ꯍꯌꯦꯡꯕꯨ ꯑꯣꯏꯔꯁꯨ ꯊꯔꯣꯏ ꯊꯣꯡꯕꯁꯤ ꯉꯁꯥꯏꯁ ꯑꯩ ꯊꯔꯣꯏ ꯑꯩꯈꯣꯏꯒꯤ ꯄꯥꯡꯒꯜꯒꯤ ꯏꯆꯦ ꯑꯃꯅ ꯌꯣꯜꯍꯧꯕ ꯍꯥꯏꯇꯥꯔꯦ ꯑꯗꯒꯤ ꯂꯩꯅꯤꯡꯕ ꯖꯤꯄꯦ ꯀꯥꯞꯀꯦ ꯍꯥꯏꯁꯤꯜꯂꯨꯔꯗꯤ ꯈꯨꯄꯥꯛ ꯁꯥꯔꯗꯕ
ꯎ
ꯑꯗꯨꯗꯨꯅ ꯑꯩꯁꯦ ꯈꯥꯡꯅ ꯂꯥꯛꯆꯕꯅꯤ ꯑꯗꯨ ꯑꯩꯅ ꯍꯦꯛ ꯊꯧꯗꯣꯔꯛꯄ ꯀꯥꯔ ꯊꯧꯕ ꯃꯇꯤ ꯃꯅꯥꯎ ꯑꯃꯅ ꯊꯤꯕꯣꯡ ꯂꯅꯥ ꯑꯃ ꯂꯧꯍꯧꯔꯦ
ꯎꯝ
ꯄꯦꯟꯗꯦ
ꯊꯔꯣꯏ ꯊꯣꯡꯕꯗꯨꯒ ꯃꯗꯨꯒꯤ ꯑꯣꯛ ꯁꯥꯗꯨꯒ ꯐꯖꯅ ꯀꯥꯝꯊꯠꯂꯒ ꯂꯧꯈꯠꯂꯛꯑꯗꯤ ꯑꯗꯨꯕꯨ ꯑꯩꯈꯣꯏꯅ ꯐꯪꯉꯤꯕ ꯄꯥꯟꯗꯝ ꯄꯥꯟꯕ ꯄꯥꯝꯂꯤꯕꯁꯤꯗꯤ ꯑꯣꯏꯗ꯭ꯔꯦ ꯇꯣꯛꯑꯦ
ꯌꯥꯔꯦ ꯑꯗꯨꯒꯤ ꯉꯥꯛꯇꯪꯒꯤ ꯍꯥꯎꯕꯗꯨꯅ ꯍꯛꯆꯥꯡ ꯐꯠꯂꯣꯏꯗꯕ ꯑꯣꯏꯗꯤ ꯆꯥꯔꯣꯏꯁꯤ ꯄꯨꯛ ꯃꯌꯦꯡ ꯇꯥꯍꯟꯁꯤ ꯑꯦꯞꯁ ꯇꯧꯍꯟꯁꯤ ꯍꯧꯖꯤꯛ ꯐꯜꯂꯤꯕ ꯊꯦꯟꯅ ꯐꯜꯍꯟꯁꯤ ꯑꯗꯨꯒ ꯅꯩꯒꯗꯕ ꯌꯥꯝ ꯋꯥꯠꯂꯤ
ꯎꯝ
ꯀꯩꯁꯜ ꯍꯖꯩ ꯁꯍꯅꯤ ꯃꯊꯪꯒꯤ ꯀꯟꯁꯔꯠ ꯃꯊꯪꯒꯤ ꯀꯟꯁꯔꯠ ꯂꯣꯏ ꯆꯠꯀꯅꯤ
ꯆꯣꯡꯒꯅꯤ ꯍꯥꯏꯒꯅꯤ ꯁꯍ ꯑꯍꯨꯝ ꯃꯔꯤ ꯍꯥꯏꯒꯅꯤ
ꯑꯗꯨ ꯐꯣꯏꯗꯁꯨꯔꯀꯅꯤ ꯃꯛ ꯊꯠꯀꯅꯤ
ꯍꯧꯖꯤꯛ ꯍꯧꯖꯤꯛ ꯀꯣꯟꯗ ꯄꯣꯁ ꯑꯃ ꯇꯧꯔꯨ ꯍꯥꯏꯕ ꯃꯇꯝꯗ
ꯃꯤꯅ ꯃꯥꯏ ꯃꯥꯏ ꯄꯦꯌꯔ ꯄꯦꯌꯔ ꯂꯩꯒꯅꯤ ꯏꯕꯥꯅꯤꯅ ꯅꯨꯄꯥ ꯃꯁꯦꯟ ꯉꯥꯛꯇ ꯀꯣꯏꯆꯣꯡ ꯆꯣꯡꯒꯅꯤ
ꯃꯤꯅ ꯌꯨ ꯊꯛꯀꯅꯤ ꯏꯃꯥꯅꯤꯅ ꯄ꯭ꯔꯣꯇꯤꯟ ꯁꯦꯛ ꯊꯛꯀꯅꯤ
ꯀꯦꯁ ꯀꯗꯥ ꯃꯁ ꯇꯔ ꯄꯨꯒꯁꯦ ꯃꯁ ꯇꯔ ꯈꯔ ꯂꯏꯁꯤꯦ
ꯃꯥꯅꯦ ꯍꯦ ꯇꯥꯡꯕꯅꯤ ꯀꯩꯅꯣ ꯃꯣ ꯆꯔ ꯑꯗꯨꯁꯨ
ꯎꯝ ꯎꯝ
ꯃꯣꯁꯇꯔꯒꯤ ꯑꯦꯗꯚꯔꯇꯥꯏꯁ ꯇꯧꯕ ꯍꯥꯏꯔꯗꯤ ꯏꯕꯥꯅꯤꯁꯤ ꯐꯖꯅ ꯇꯧ ꯌꯥꯔꯅꯤ ꯇ ꯌꯥꯡꯈꯩꯃꯨꯛ ꯁꯨꯔꯦ ꯑꯩ ꯊꯛꯄꯅ
ꯑꯩꯒꯤ ꯀꯂꯦꯛꯁꯟ ꯃꯣꯁꯇ꯭ꯔ ꯀꯧꯇꯥ ꯀꯂꯦꯛꯁꯟꯗꯣ ꯑꯩꯈꯣꯏ ꯃꯥꯅ
ꯀꯩꯅꯣ ꯑꯌꯥꯎꯗꯣ ꯑꯌꯥꯎꯗꯣ ꯊ ꯃꯅꯤꯡꯗꯅ ꯂꯣꯏ ꯍꯨꯟꯇꯣꯛ ꯑ ꯂꯩꯔꯃꯦ
ꯊꯣꯛꯗꯕ
ꯍ ꯑꯕꯒꯤ ꯨꯟꯕ ꯇꯟꯗꯅ ꯑꯗꯨꯝ ꯈꯨꯟꯗ꯭ꯔꯦ
ꯁꯠꯆꯩ ꯐꯔꯦ ꯐꯔꯦ ꯃꯊꯪꯒꯤ ꯊꯥ ꯇꯔꯨꯛꯁꯤꯗ ꯃꯣꯁꯇꯔ ꯌꯥꯝ ꯊꯣꯛꯂꯛꯈꯤꯅꯤ ꯍꯥꯏꯇꯥꯔꯦꯀꯣ ꯁꯨꯃꯥꯏ ꯇꯧꯁꯦ ꯅꯪ ꯅꯨꯡꯇꯤꯒꯤꯗꯤ ꯄꯩꯁꯥ ꯂꯩꯇꯦ ꯍꯞꯇꯥ ꯑꯝꯗ ꯑꯅꯤꯔꯛ ꯊꯛꯁꯤ ꯁꯤꯌꯦꯁ ꯗꯦ ꯁꯤꯌꯦꯁ ꯗꯦ ꯇꯥꯕ ꯅꯨꯃꯤꯠ ꯈꯨꯗꯤꯡ ꯊꯛꯁꯤ
ꯆꯦꯁ ꯗꯦ
ꯑꯁ ꯐꯦꯁꯇꯦ ꯊꯥꯅꯕꯁꯤꯗ ꯇꯛꯇ ꯊꯀꯥꯏꯔꯒ ꯄꯨꯂꯞ ꯄꯨꯂ ꯊꯥꯒꯠꯄꯤ ꯕ ꯕ ꯊꯥꯗꯕꯤ
ꯑꯩ ꯄꯁꯥ ꯄꯔꯖꯒꯦ
ꯑꯗꯨꯗ ꯑꯩ ꯀꯣꯝ ꯍꯥꯏꯖꯒꯦ ꯅꯪ ꯄꯩꯁꯥ ꯄꯥꯏꯕ ꯂꯩꯔꯤ ꯏꯕꯥꯅꯤ ꯍꯥꯟꯅ ꯁꯥꯟꯅꯔꯝꯕꯗꯨꯗꯤ ꯏꯆꯝ ꯆꯝꯕ ꯌꯦꯟ ꯈꯔꯒ ꯌꯦꯟ ꯑꯃꯒ ꯆꯥꯕꯗꯨꯅꯤꯀꯣ ꯑꯗꯨꯕꯨ ꯅꯪ ꯅꯁꯥꯅ ꯈꯪꯖꯧ ꯄ꯭ꯔꯣꯇꯤꯟ ꯆꯥꯈꯠꯂꯛꯑꯗꯤ ꯀ꯭ꯔꯦꯇꯤꯟ ꯄꯤ ꯋꯥ ꯊꯥꯔꯛꯑꯒꯗꯤ ꯇꯤ ꯚꯤꯇꯥꯃꯤꯟ ꯆꯥꯔꯛꯑꯒꯗꯤ ꯅꯪ ꯍꯟꯗꯛꯇꯤ ꯈꯔ ꯂꯥꯎ ꯈꯣꯡꯒꯅꯤ ꯑꯗꯨꯅ ꯍꯥꯟꯅꯗꯤ ꯑꯩꯅ
ꯗꯣ ꯁꯦꯡꯉꯨ
ꯑ ꯅꯪ ꯃꯌꯦꯡꯒꯗꯨꯗꯤ ꯀꯨꯏꯔꯣꯏ ꯍꯞꯇꯥ ꯑꯃꯗ ꯑꯝ ꯇꯥꯔꯅꯤꯀꯣ ꯑꯗꯨꯝ
ꯎ ꯍꯝ
ꯅꯪ ꯈꯟꯗꯤ ꯈꯜꯂꯒꯅꯤꯗ ꯑꯩꯅ ꯂꯥꯛꯅꯕꯁꯨ ꯅꯪ ꯉꯁꯥ ꯀꯣꯟꯗ ꯅꯨꯡꯉꯥꯏꯇ꯭ꯔꯣ
ꯌꯥꯝ ꯅꯨꯡꯉꯥꯏ ꯌꯥꯝ ꯊꯤꯅ ꯀꯥꯟꯅꯩ ꯁꯥ ꯁꯟꯒ ꯄꯨꯜꯂꯨꯕꯅꯤꯅ ꯁꯥ ꯁꯟꯗꯧꯅ ꯇ꯭ꯔꯦꯟ ꯇꯧꯔꯛꯄ ꯃꯇꯝꯗ ꯌꯥꯝ ꯀꯥꯟꯅꯩ
ꯑ ꯈꯣꯡꯎꯞ ꯑꯃꯃꯝꯁ ꯂꯦꯛꯛꯁꯤꯕꯅꯤ
ꯂꯩ ꯌꯥꯅꯤ ꯌꯥꯉꯦ ꯂꯩꯒꯅꯤ ꯂ ꯂꯩꯒꯅꯤ
ꯂꯣꯏꯗ ꯂꯩꯒꯅꯤ ꯑꯗꯨ ꯅꯪ ꯄꯩꯁꯥ ꯄꯥꯒꯦ ꯑꯗꯨ ꯀꯩ ꯄꯩꯁꯥꯅꯣ
ꯑꯥ
ꯀꯔꯤ ꯄꯩꯁꯥꯅꯣ
ꯀꯩꯩꯅꯣ ꯄꯩꯁꯥꯏ ꯑꯧ ꯑꯧ ꯊꯥꯎꯒꯤ ꯁꯥꯅ ꯄꯒꯦ ꯍꯥꯏꯗꯤ ꯂꯩꯒꯤ ꯊꯥꯗ ꯆꯪꯒꯗꯕ ꯌꯥꯝ ꯆꯪꯉꯦ ꯊꯥꯎꯁꯖꯦ ꯍꯥꯏꯗꯤ ꯁꯥꯏꯀꯜ ꯑꯃ ꯂꯩꯕ ꯑꯣꯏꯇꯥꯔꯒꯗꯤ ꯇꯦꯛ ꯇꯦꯛ ꯊꯣꯛꯍꯧꯕ ꯌꯥꯏꯗꯅꯀꯣ ꯑꯩꯁꯨ ꯈꯜꯂꯤꯕꯅꯤ ꯁꯀꯠ ꯑꯃ ꯑꯣꯏꯅ ꯂꯩꯔꯁꯤꯔ ꯑ ꯑꯗ ꯁꯦꯀꯦꯂꯦꯜꯗ ꯑꯣꯏ ꯂꯧꯔꯁꯨ ꯂꯧꯅꯤꯡꯕ ꯍꯥꯏ ꯃꯔꯤ ꯑꯃ ꯃꯉꯑꯝꯇ ꯃꯔꯤ ꯑꯃ ꯃꯉꯥ ꯑꯝꯇꯗꯤ ꯑꯍꯜ
ꯁꯥꯏꯀꯜꯗ ꯌꯥꯗꯤ ꯌꯥꯏꯕꯗꯨ ꯑꯩꯒꯤ ꯁꯥꯏꯀꯜ ꯂꯩꯔꯝꯃꯦ ꯑꯗꯣ ꯑꯩꯈꯣꯏ ꯕꯥꯗ ꯄꯤꯊꯣꯈ꯭ꯔꯦ
ꯁꯥꯏꯀꯜ ꯂꯩꯕꯒꯤ ꯄꯩꯁꯥꯗꯣ ꯑꯗꯨꯝ ꯊꯥꯎ ꯑꯃ ꯂꯩ ꯑꯗꯨꯝ ꯊꯥꯎ ꯍꯥꯜꯂꯣ ꯑꯗꯨꯝ ꯏꯕꯥꯅꯤ ꯅꯠꯇꯦ ꯈꯥꯏꯗꯣꯛꯑꯒ ꯊꯝꯃꯣ ꯊꯥꯎ ꯍꯥꯟꯅꯕ ꯄꯩꯁꯥꯗꯣ
ꯑꯗꯨ ꯑꯗꯨꯅꯦ ꯑꯩꯅ ꯌꯦꯡꯖꯦ ꯍꯥꯏꯒꯦ ꯇꯧꯔ ꯉꯁꯥꯏꯗꯤ ꯂꯨꯄꯥ ꯆꯅꯤꯅ ꯑ ꯅꯨꯃꯤꯠ ꯅꯤꯅꯤ ꯆꯠꯀꯗ꯭ꯔꯣ ꯂꯨꯄꯥ ꯆꯥꯝꯃꯅ
ꯆꯥꯝꯃꯅ ꯅꯨꯃꯤꯠ ꯅꯤꯅꯤ ꯆꯠꯀꯅꯤ ꯍꯟꯀꯟꯗ
ꯎꯝ ꯎꯝ ꯗꯨꯗꯤ ꯅꯨꯃꯤꯠ ꯇꯔꯥꯃꯉꯥ ꯍꯥꯏꯔꯁꯤꯕꯣ ꯅꯨꯃꯤꯠ ꯇꯔꯥꯃꯉꯥ ꯍꯥꯏꯕ ꯌꯥꯕ
ꯀꯩꯅꯅ ꯈꯜꯂꯨꯅꯨꯁꯦ ꯑꯗꯨꯗꯤ ꯏꯕꯥꯅꯤ ꯋꯥꯔꯤ ꯋꯥꯇꯥꯏ ꯑꯍꯨꯝ ꯃꯔꯤ ꯇꯧꯕꯗ ꯑꯗꯨꯝ ꯊꯪꯕ ꯄꯣꯠꯅꯤ
ꯋꯥꯅꯦ
ꯌꯥꯝ ꯈꯟꯖꯤꯜꯂꯅꯨ ꯑꯗꯨ ꯅꯠꯇꯦ ꯆꯪꯗ꯭ꯔꯗꯤ ꯌꯦꯟꯒ ꯌꯦꯔꯨꯒꯗ ꯆꯪꯗꯣꯏꯁꯦ
ꯃꯥꯅꯦ ꯑꯁꯦꯝꯕꯃꯛꯅꯦ
ꯌꯦꯌꯦꯟꯗ
ꯑꯍꯝ
ꯑꯩꯁꯦ ꯅꯨꯡꯇꯤꯒꯤ ꯂꯧꯅꯤꯁꯨ ꯍꯥꯏꯗꯣꯛꯎꯔꯦꯕ
ꯅꯥ
ꯄꯩꯁꯥꯖꯤ ꯍꯣꯏ ꯍꯨꯝꯐꯨ ꯍꯨꯝꯐꯨ ꯈꯛꯇꯕꯨꯗꯤ ꯑꯣꯏꯕ ꯑꯗꯣ ꯊꯥ ꯑꯝꯗꯗꯤ ꯂꯤꯁꯤꯡꯑꯝ ꯆꯥꯅꯤ ꯄꯥꯅꯤ ꯑꯗꯨ ꯀꯩꯁꯨ ꯀꯥꯏꯗꯦ ꯍꯛꯆꯥꯡ ꯐꯗꯣꯏꯃꯤꯅ ꯑꯩ ꯂꯧꯔꯅꯤ
ꯎꯝ
ꯍꯨꯝꯗ꯭ꯔꯥ ꯍꯨꯝꯗ꯭ꯔꯥꯗꯣ ꯑꯩꯅ ꯇꯤꯀꯤ ꯂꯧꯕꯩ ꯍꯨꯝꯐꯨ ꯍꯨꯝꯐꯨ ꯑꯣꯏꯕꯅꯦꯕ
ꯅꯪ ꯌꯣ ꯃꯥꯅꯉ ꯁꯦꯡꯅꯔꯒ ꯊꯝꯃꯣ ꯅꯨꯡꯝꯇꯒꯗ ꯋꯥꯔꯤꯗꯤꯐꯨ
ꯑꯈꯣꯏ ꯁꯤ ꯆꯪ ꯑꯩꯈꯣꯏ ꯁꯤ ꯆꯪꯕꯝꯗꯨꯗ ꯂꯧꯔꯅꯤꯌ ꯍꯥꯏꯗꯤ ꯑꯁꯤꯗ ꯅꯍꯥꯟ ꯁꯤꯛꯁꯇꯤꯗ ꯂꯧꯑꯣ ꯂꯧꯔꯑꯦꯕ
ꯑꯗꯨꯅ ꯍꯥꯏꯁꯤꯗꯤ ꯅꯨꯡꯇꯤꯒꯤ ꯂꯧꯒꯗꯕ ꯊꯥ ꯈꯔ ꯀꯝꯄꯤꯒꯦꯍꯧꯕ ꯅꯨꯡꯇꯤꯒꯤ ꯃꯆꯦꯠ ꯃꯆꯦꯠ ꯇꯧꯕꯗꯨ ꯅꯨꯡꯉꯥꯏꯇꯦ ꯑꯥ
ꯈꯣꯏ ꯃꯥꯗ ꯑꯗꯨꯝ ꯍꯥꯏꯍꯂꯒꯦ ꯑꯗꯨꯒ ꯅꯨꯡꯇꯤꯒꯤ ꯕꯖꯟ ꯇꯧꯍꯂꯒꯦ ꯑꯈꯣꯏꯒꯤ ꯀꯩꯅꯣ ꯇꯧꯕꯗ ꯍꯨꯏꯁꯤ ꯃꯣꯛ ꯂꯧꯕꯗ
ꯍꯣ ꯍꯣ ꯍꯣ ꯑꯗꯨꯃꯥꯏꯟ ꯇꯧꯔꯣ ꯑꯗꯨꯒꯅꯦ ꯌꯦꯔꯨꯝꯗꯨꯣ ꯃꯌꯥꯝ ꯌꯥꯝ ꯆꯥꯗ꯭ꯔꯒꯁꯨꯅꯦ ꯌꯦꯔꯨꯝ ꯌꯥꯝ ꯇꯥꯡꯉꯦꯗꯅ
ꯊꯥ ꯑꯃꯗ ꯂꯤꯁꯤꯡ ꯑꯃ ꯆꯠꯈ꯭ꯔꯅꯤꯀꯣ ꯑꯥꯏꯖꯦ ꯑꯣꯏꯅ
ꯎꯝ
ꯏꯁꯤꯒꯃ ꯑꯗꯨꯒ ꯌꯦꯟꯒꯤ ꯑꯣꯏꯅ ꯍꯥꯏꯕ ꯇꯥꯔꯦ ꯌꯦꯟꯒꯤ ꯑꯣꯏꯅꯗꯤ ꯏꯅꯤꯡ ꯆꯥꯅꯤꯄꯥꯟ ꯍꯥꯏꯒꯔꯗꯗꯤ ꯉꯁꯥꯏ ꯂꯤꯁꯤꯡ ꯑꯃ ꯆꯅꯤꯄꯥꯟ ꯂꯤꯁꯤꯡ ꯑꯅꯤꯒꯤ ꯆꯅꯤꯄꯥꯜ ꯂꯣꯏꯈ꯭ꯔꯦ ꯑꯗꯨꯒ ꯑꯅꯤꯖꯤꯗ ꯍꯥꯏꯗꯤ ꯁꯤꯗꯤ ꯁꯤꯖꯤꯅ ꯑꯃꯨꯛ ꯊꯥꯗ ꯆꯠꯂꯛꯀꯗꯣ ꯄꯣꯠꯇꯨꯅꯦ ꯑꯃꯨꯛꯇ ꯄꯨꯂꯞ ꯆꯠꯄꯒꯤꯗꯤ ꯄꯣꯊꯤꯟꯅꯨꯡꯤꯟꯗꯨꯗꯤꯛꯇ ꯄꯨꯂꯞꯖꯗꯗꯔꯦ
ꯌꯦꯔꯝꯗ
ꯍꯝꯍꯝ ꯀꯦꯔꯣꯝꯆꯦ
ꯅꯣꯡꯃꯗ ꯅꯣꯡꯃꯗ ꯃꯔꯤ ꯃꯔꯤ ꯆꯥꯔꯣꯏ
ꯅꯍꯪ ꯑꯗꯨꯗꯤ ꯀꯌꯥ ꯍꯨꯒꯟ
ꯃꯔꯤ ꯃꯔꯤ ꯄꯥꯔꯗꯤ ꯇꯥꯠ ꯀꯌꯦꯛ ꯃꯤ ꯍꯥꯞꯇꯥ ꯄ꯭ꯂꯦ ꯄ꯭ꯂꯦꯠ ꯑꯝꯗ ꯍꯞꯇꯥ ꯑꯃ ꯑꯗꯤ ꯍꯞꯇ ꯃꯔꯤ ꯄ꯭ꯂꯦꯠ ꯃꯔꯤ ꯄ꯭ꯂꯦꯠ ꯑꯝꯗ ꯂꯨꯄꯥ ꯆꯅꯤ ꯌꯥꯡꯈꯩ ꯄꯥꯔꯣ ꯄ꯭ꯂꯦ ꯃꯔꯤ ꯑꯣꯏꯗꯣꯏꯗꯣ ꯂꯨꯄꯥ ꯆꯥꯃꯤ ꯆꯅꯤꯞ ꯅꯤꯄꯥ ꯆꯃꯄꯜ ꯂꯤꯁꯤꯡ ꯑꯃꯒ ꯆꯥꯝꯃ
ꯌꯥ ꯗ
ꯁꯤꯡꯨꯝ ꯆ ꯆꯥꯎꯅ ꯐꯁꯜ ꯐꯁꯜ
ꯃꯥꯅꯤ ꯂꯤꯁꯤꯡ ꯑꯃ ꯍꯥꯏꯔꯖꯤꯕꯣ ꯂꯤꯁꯤꯡ ꯑꯃ ꯑꯗꯨꯗꯤ ꯂꯤꯁꯤꯡ ꯑꯍꯨꯝꯒ ꯀꯌꯥ ꯇꯥꯔꯦ ꯆꯅꯤꯄꯥꯟ ꯇꯥꯔꯕ
ꯎꯝ ꯑꯗꯨ ꯑꯩ ꯀꯩꯝ ꯍꯥꯏꯒꯦ ꯍꯥꯏꯔꯤꯅ ꯄꯩꯁꯥꯒꯤꯗꯣ
ꯑ ꯍ
ꯑꯗꯨꯅ ꯈꯣꯡꯎꯞꯀ ꯐꯤꯔꯣꯛꯒ ꯂꯩꯊꯣꯛꯄꯗ ꯂꯣꯏꯕꯅꯤꯀꯣ ꯑꯃꯨꯇꯪꯗ ꯑꯗꯨꯅꯪ ꯍꯛꯆꯥꯡ ꯑꯃ ꯊꯥ ꯑꯃ ꯊꯥꯗꯕꯗꯨꯗꯤ ꯃꯣꯏ ꯈꯤꯇꯪ ꯈꯜꯂꯣ ꯋꯥ ꯋꯥꯗꯤ ꯑꯣꯁꯀꯤ ꯄꯥꯔꯣ ꯑꯣꯁꯀꯤ ꯄꯥꯔꯣ
ꯑꯗꯨ ꯑꯣꯠꯁꯀ ꯄ꯭ꯔꯣꯇꯤꯟꯒꯗꯨꯗꯤ ꯑꯩꯅ ꯍꯥꯏꯒꯦ ꯑꯃꯨꯛꯇ ꯄꯨꯜꯂꯞ ꯂꯩꯒꯗꯕ ꯄꯣꯠꯅꯤꯅꯪ ꯁꯤꯗ ꯄꯒ ꯂꯩꯕꯤ ꯍꯥꯏꯁꯤ ꯈ
ꯑꯩ ꯀꯌꯥꯝ ꯍꯥꯏꯒꯦ
ꯍꯅꯤ
ꯊꯥ ꯇꯔꯨꯛꯁꯤꯗꯅꯦ
ꯎꯍ
ꯂꯨꯄꯥ ꯂꯤꯁꯤꯡ ꯌꯥꯡꯈꯩꯃꯨ ꯊꯥꯗꯔꯗꯤ ꯌꯥꯔ
ꯊꯥ ꯇꯔꯨꯛꯇ ꯍꯧꯖꯤꯛꯀꯤ ꯍꯥꯏꯗꯤ ꯊꯥꯎꯒ ꯌꯦꯔꯨꯝꯒ ꯑ ꯌꯦꯟꯒꯦ ꯑꯍꯨꯝꯗꯨ ꯑꯍꯨꯝ ꯈꯛ ꯑꯗꯨ ꯑꯗꯨꯗ ꯑꯍꯨꯝꯒꯛꯇꯗ ꯊꯥ ꯇꯔꯨꯛꯁꯤꯗ ꯑꯩꯈꯣꯏꯅ ꯆꯪꯗꯒꯦ ꯂꯤꯁꯤꯡ ꯀꯨꯟꯅꯤꯊꯣꯏꯒ ꯂꯨꯄꯥ ꯆꯅꯤꯄꯥꯥꯟ
ꯄ꯭ꯔꯣꯆꯤꯟ ꯌꯥꯎꯗꯕꯤꯗ
ꯑꯣ ꯍꯣꯇꯦ
ꯑꯗꯨ ꯂꯤꯁꯤꯡ ꯀꯨꯟꯃꯉꯥ ꯊꯥꯈꯔꯣꯅꯦ ꯑꯗꯨꯗꯣ
ꯄꯔꯣꯇꯤ ꯌꯥꯎꯒꯒ
ꯎꯝ ꯎꯝ ꯎꯝ ꯄꯣꯇꯤꯟ ꯌꯥꯎꯍꯜꯂ ꯀꯣꯂꯒ ꯂꯤꯁꯤꯡ ꯌꯥꯡꯈꯩ ꯍꯥꯏꯖꯤꯅꯦꯃꯤ ꯕ
ꯑꯉꯦ
ꯊꯥ ꯇꯨꯠꯀꯔꯂ ꯂꯤꯁꯤꯡ ꯌꯥꯡꯈꯩ ꯍꯦꯜꯂꯤ ꯌꯔꯦ ꯀꯩꯗꯧꯔꯦ
ꯎꯝ ꯄꯉꯇ ꯂ ꯇꯣ
ꯐꯔꯦ ꯐꯔꯦ ꯊꯝꯖꯔꯒꯦ
ꯇꯝꯗꯦ ꯇꯝꯗꯃꯦꯦ ꯌꯥ ꯆ ꯊꯝꯗꯦ